ꯑꯥꯎ ꯇꯥꯌꯦ ꯇꯥꯌꯦ ꯇꯥꯔꯦ
ꯑꯣ ꯆꯦ ꯆꯥꯛ ꯆꯥꯔꯕꯣ
ꯎꯝ ꯆꯥꯛ ꯆꯥꯔꯦ
ꯀꯔꯤ ꯃꯊꯦꯜ ꯑꯣꯏꯅ ꯇꯧ ꯆꯥꯗꯔꯤꯗ ꯏꯆꯦ ꯑꯩꯗꯤ
ꯑꯣ ꯀꯥꯡꯁꯣꯏ ꯊꯣꯡꯉꯦ ꯀꯥꯡꯉꯧ ꯑꯃ ꯉꯧꯔꯦ ꯑꯗꯨꯒ ꯆꯥꯌꯦ
ꯀꯩꯅꯣꯃ ꯍꯪꯅꯤꯡꯗꯅ ꯀꯣꯜ ꯇꯧꯔꯛꯏꯅꯦ
ꯑꯩꯅ ꯍꯥꯏꯌꯨ ꯍꯥꯏꯌꯨ
ꯏꯆꯦ ꯍꯟꯗꯛ ꯄꯥꯎ ꯑ ꯏꯆꯦ ꯒꯤ ꯄꯥꯎ ꯑꯅꯧꯕ ꯑꯃ ꯇꯥꯕ ꯁꯣꯝ ꯑꯗ ꯆꯨꯝꯖꯥꯠꯂꯥꯅ ꯃꯌꯥꯝ ꯍꯪꯉꯛꯏꯅꯤ
ꯀꯩ ꯄꯥꯎꯅꯣ ꯍ
ꯏꯆꯦ ꯍꯟꯗꯛꯁꯤꯕꯨ ꯈꯪꯗꯦꯏꯆꯦꯒꯤ ꯀꯩꯀꯥ ꯂꯨꯍꯣꯡꯕꯩ ꯑꯟꯏꯟꯇꯦꯜꯂꯤꯖꯤꯕꯜ ꯈꯔ ꯍꯥꯏꯅꯩ ꯍꯥꯏꯒꯦ ꯏꯆꯦ ꯆꯨꯝꯕꯔꯣ
ꯑꯣ ꯑꯣ ꯑꯣ ꯍꯣꯏ ꯑꯗꯨꯃꯥꯏꯅ ꯍꯥꯏꯐꯦꯠ ꯏꯃꯥꯍꯣꯏ ꯏꯟꯗꯣꯝꯆꯥ ꯍꯣꯏꯅꯗꯤ ꯑꯗꯨꯃꯥꯏ ꯍꯥꯏꯔꯤꯌꯦ ꯑꯩꯅꯗꯤ ꯀꯌꯥ ꯄꯥꯝꯗꯕꯑꯗꯨꯕꯨ ꯁꯨꯝ ꯑꯩꯈꯣꯢ ꯕꯣꯛ ꯍꯣꯏꯁꯨ ꯀꯩꯁꯨ ꯑꯗꯨꯝ ꯑꯍꯟ ꯑꯣꯏꯁꯤꯜꯂꯛꯄ ꯑꯗꯩ ꯑꯗꯨ ꯀꯩꯅꯣ ꯇꯧꯔꯝꯃꯤ ꯅ ꯃꯇꯝ ꯆꯥꯔꯤꯉꯩ ꯗ ꯍꯣꯡꯍꯧꯁꯤ ꯈꯣꯠꯁꯤ ꯑꯗꯨ ꯅꯪꯒꯤꯁꯨ ꯃꯣꯏꯅ ꯍꯥꯏꯕꯒ ꯇꯧ ꯍꯥꯏꯕ ꯅꯠꯇꯦ ꯃꯇꯝꯗꯣ ꯌꯦꯡꯒꯣ ꯈꯣꯠꯈꯣ ꯃꯥꯏꯅ ꯑꯗꯨꯃꯥꯢ ꯍꯥ ꯍꯌꯦꯡ ꯒ ꯑꯩꯅꯗꯤ ꯈꯪꯗꯦ ꯈꯇ ꯈꯟꯒꯤꯒꯦ ꯍꯥꯏ ꯑꯗꯨ ꯑꯩꯅ ꯍꯦꯛ ꯌꯦꯁ ꯍꯦꯛ ꯍꯥꯏꯕ ꯃꯇꯝꯗ ꯑꯦ ꯃꯣꯏꯒꯤ ꯍꯧꯖꯤꯛꯀꯤ ꯂꯥꯛꯏꯕ ꯅꯨꯄꯥ ꯁꯤꯒꯤ ꯃꯣꯏ ꯌꯨꯝꯗꯤ ꯑꯗꯨꯝ ꯂꯨꯍꯣꯡꯕꯒꯤ ꯃꯇꯝ ꯌꯥꯔꯕ ꯑꯣꯏꯕꯒꯤ ꯑꯗꯩ ꯃꯣꯏꯗꯤ ꯃꯌꯨꯝ ꯃꯀꯩꯁꯨ ꯑꯗꯨꯒꯤ ꯀꯩꯅꯣ ꯇꯧꯔꯒꯥ ꯂꯩꯔꯦ ꯑꯗꯨ ꯍꯥꯏꯗꯤ ꯑꯩꯉꯣꯟꯗꯥꯗꯤ ꯇꯁꯦꯡꯅ ꯍꯥꯏꯔꯕꯗ ꯑꯩꯒꯤ ꯆꯍꯤꯗ ꯌꯥꯔꯦ ꯈꯣꯠꯂꯦ ꯃꯣꯏꯅ ꯍꯣꯡꯅꯤꯡꯉꯦ ꯒꯥꯅ ꯍꯥꯏꯔꯁꯨ ꯀꯣ ꯑ ꯀꯩꯅꯣ ꯇꯩꯌꯦꯕ ꯍꯥꯏꯕꯗꯤ ꯑꯩꯁꯨ ꯀꯦꯝꯇꯁꯨ ꯇꯧꯕ ꯅꯠꯇ꯭ꯔꯤ ꯑꯗꯨꯅ ꯍꯥꯏꯗꯤ ꯍꯨꯝ ꯂꯥꯏꯔꯤꯛ ꯂꯥꯏꯁꯨꯁꯨ ꯇꯝ ꯆꯦꯜꯂꯨꯔꯕꯅꯤꯅ ꯀꯩꯅꯣꯝ ꯀꯩꯅꯣꯝꯗꯤ ꯇꯧꯔꯒ ꯄꯥꯜꯂꯖꯨ ꯍꯣꯡꯉꯖꯨ
ꯇꯧꯅꯤꯡꯏ ꯑꯗꯨꯅ ꯈꯪꯗꯦ ꯏꯃꯨꯡ ꯃꯅꯨꯡꯒꯤ ꯃꯤꯅꯥ ꯃꯔꯣꯜ ꯑꯃꯥ ꯄ꯭ꯔꯦꯁꯔꯖ‌ꯦ ꯑꯩ ꯀꯣꯛꯀꯥ ꯉꯥꯎꯏ ꯑꯦꯛꯖꯥꯝ ꯁꯨ ꯀꯨꯏꯗꯔ꯭ꯕꯒ ꯀꯣ ꯌꯥꯝ ꯆꯔꯪ ꯈꯣꯏꯔꯥꯟ ꯅꯔꯒ ꯂꯩꯍꯟ ꯕꯗꯨ ꯑꯗꯨꯃꯥꯏ ꯂꯩꯑꯦ ꯑꯗꯨꯒꯥ ꯀꯨꯪꯗꯦ ꯀꯔꯤ ꯍꯥꯏꯗꯣꯏꯅꯣ
ꯑꯗꯨ ꯏꯆꯦ ꯅꯨꯄꯗꯨ ꯀꯔꯤ ꯊꯕꯛ ꯇꯦꯒꯥꯏ ꯍꯥꯏꯗꯤ ꯒꯩ ꯈꯣꯠꯂꯤ
ꯅꯨꯄꯥꯗꯨ ꯑꯩꯈꯣꯌ ꯀꯥꯀꯥ ꯈꯣꯏꯒ ꯑꯣꯖꯥ ꯑꯣꯏꯃꯤꯟ ꯅꯩ ꯑꯥ ꯍꯥꯏ ꯑꯩꯈꯣꯌ ꯑꯦꯗꯣꯝꯆꯥ ꯈꯣꯏꯅꯥ ꯃꯁꯛ ꯃꯨꯟꯅꯥ ꯀꯨꯪꯕꯥ ꯃꯤꯅꯤ ꯒꯦꯏ ꯈꯣꯠꯂꯦ ꯑꯗꯨ ꯑꯗꯥ ꯃꯣꯏꯅꯗꯤ ꯑꯗꯨꯝ ꯂꯩꯖꯅꯥ ꯅꯤꯡ ꯕꯒꯤ ꯀꯅꯥ ꯎꯟ ꯅꯨꯡ ꯕꯥꯒꯤ ꯑꯗꯨ ꯔꯥꯏꯅꯥ ꯍꯥꯏꯗꯨ ꯍꯟꯅꯥ ꯗꯒꯤ ꯀꯅꯒ ꯅꯥꯔꯀ ꯄꯥꯁꯨ ꯅꯠꯇꯦ ꯃꯥꯇꯝ ꯂꯧꯕꯥ ꯄꯝꯃꯤꯕꯥ ꯆꯍꯤ ꯑꯃꯥ ꯑꯅꯤꯗꯤ ꯑꯗꯨꯝ ꯀꯑꯣ ꯀꯨꯪꯅꯔꯛ ꯌꯦꯡ ꯊꯣꯛ ꯒꯥ ꯑꯄꯥꯝ ꯄꯝꯗ ꯍꯥꯏꯅꯔꯒ ꯑꯗꯨꯃꯥꯏꯅꯥ ꯇꯥꯕꯥ ꯄꯥꯝꯃꯤ
ꯍꯣꯏ ꯑꯗꯨꯅꯗꯤ ꯒꯩꯗ ꯍꯥꯌꯗꯤ ꯑ ꯑꯦꯗꯣꯝꯆꯥꯍꯣꯏꯅꯥ ꯍꯥꯢꯗꯨ ꯑꯣꯏꯖꯅꯅꯤꯪꯕꯒꯤ ꯗꯤ ꯍꯥꯏꯅꯦꯕꯥ ꯑꯗꯨ ꯃꯣꯏ ꯃꯤꯠꯌꯦꯡꯗ ꯐꯔꯖꯨ ꯏꯆꯦꯒ ꯋꯥꯈꯜ ꯆꯥꯅꯕ ꯍꯥꯏꯕ ꯑꯝꯁꯨ
ꯃꯥꯅꯤ꯫
ꯍꯥꯏꯗꯤ ꯄꯨꯟꯁꯤꯒꯤ ꯂꯩꯗꯣꯏꯖꯦ ꯏꯆꯦꯒꯅꯦꯕ꯫
ꯃꯥꯅꯤ ꯃꯥꯅꯤ꯫
ꯊꯣꯛ ꯄꯅꯗꯤ ꯐꯩꯌꯦ ꯏꯆꯦ ꯍꯥꯏꯗꯤ ꯏꯆꯦ ꯌꯥꯝꯅ ꯑꯍꯟ ꯑꯣꯏꯕꯖꯨ ꯅꯠꯇ꯭ꯔꯤꯕꯅꯤꯅ ꯃ ꯃꯇꯝꯗꯣ ꯃꯌꯥꯝ ꯂꯩꯔꯤꯗꯅ ꯏꯆꯦ ꯈꯟꯅꯤꯉꯥꯏꯒꯤ ꯍꯥꯏꯗꯤ ꯑꯗꯨꯝ ꯈꯪꯅꯊꯣꯛꯑꯒ ꯐꯔꯝꯃ ꯁꯨ ꯐꯔꯦ ꯏꯆꯦꯒ ꯋꯥꯈꯜ ꯆꯥꯟꯅꯗ꯭ꯔꯖꯨ ꯏꯆꯦꯅ ꯍꯥꯏꯅꯕ ꯌꯥꯕꯩ ꯃꯇꯝ ꯑꯣꯏꯔꯤꯕ꯫
ꯑꯗꯨꯅꯤ ꯑꯩꯁꯨ ꯈꯜꯂꯤꯖꯤ ꯌꯦꯡꯊꯣꯛ ꯑꯗꯩꯗꯤ ꯃꯣꯏꯅ ꯍꯥꯏꯕ ꯋꯥꯁꯦ ꯑꯩꯅ ꯀꯌꯥ ꯌꯥꯒꯟꯗꯦꯕ ꯈꯡꯕ꯭ꯔꯥ ꯑꯗꯨꯅꯖꯨ ꯁꯨꯝ ꯍꯟꯗꯛ ꯀꯁꯨ ꯑꯩꯅ ꯑꯃꯨꯛ ꯑꯃꯥꯏꯅ ꯁꯥꯎꯔꯒ ꯊꯤꯅ ꯉꯥꯡꯕ ꯈꯣꯠꯄ ꯑꯗꯨꯝ ꯑꯩꯅ ꯏꯛꯅꯣꯔ ꯑꯃꯨꯛ ꯇꯧꯊꯣꯛꯄ ꯇꯥꯔꯗꯤ ꯎꯝ ꯑꯩꯗꯣ ꯍꯌꯦꯡꯋꯥꯏ ꯅꯨꯡꯉꯥꯏꯇꯕ ꯂꯥꯛꯀꯗ꯭ꯔꯥ ꯀꯥꯏꯅ ꯈꯟꯕꯒꯤ ꯑꯩꯖꯦ ꯑꯃꯨꯛ ꯋꯥꯖꯦ ꯀꯟꯅꯖꯨ ꯉꯥꯡ ꯗ꯭ꯔꯦ ꯑꯗꯩꯗꯤ ꯑꯩꯖꯨ ꯍꯣꯏ ꯃꯣꯏꯅ ꯃꯇꯝ ꯆꯥꯔꯦ ꯈꯟꯕꯒꯤ ꯍꯥꯏꯔꯤꯅꯤ ꯍꯥꯏꯕꯒꯤ ꯑꯗꯨꯝ ꯐꯥꯗꯔꯒ ꯑꯩꯖꯦ ꯑꯗꯨꯝ ꯐꯖꯅ ꯇꯞꯅ ꯇꯞꯅꯗꯤ ꯗꯨꯝ ꯉꯥꯡꯉꯤꯅꯕꯀꯣ
ꯎꯝ ꯍꯣꯢ ꯆꯦ ꯑꯗꯨꯁꯨ ꯏ ꯑꯗꯨꯗ ꯍꯊꯥ ꯁꯥꯔꯨꯅꯨ
ꯁꯥꯕꯕꯨ ꯑꯩ ꯏꯁꯥꯒꯤꯕꯨ ꯈꯟꯒꯗ꯭ꯔꯥ ꯑꯥ ꯑꯗꯨꯃꯥꯏꯅ ꯍꯥꯏꯔꯛꯄꯒꯤꯕꯨ ꯈꯟꯒꯗ꯭ꯔꯥ ꯑꯩ ꯈꯟꯗꯤ ꯈꯟꯕꯝ ꯆꯥꯕꯝ ꯑꯃ ꯈꯟ
ꯍꯣꯏ ꯑꯗꯨꯅꯤ ꯍꯥꯏꯖꯦ ꯑꯁ ꯁꯤ ꯌꯥꯝ ꯈꯟꯖꯜꯂꯨꯅꯩꯗ ꯍꯥꯏꯗꯤ ꯃꯇꯥꯡ ꯃꯇꯝꯅ ꯖꯦ ꯑꯗꯨꯗꯤ ꯏꯆꯦꯒꯤ ꯃꯇꯝ ꯗꯨꯗ ꯆꯥꯟꯅ ꯌꯥꯔꯅꯤ ꯍꯥꯏꯕꯒꯤ ꯢꯃꯥ ꯍꯣꯏ ꯁꯨꯝ ꯍꯧꯗꯣꯔꯛꯄꯩ ꯋꯥꯅꯦꯕ ꯍꯥꯏꯗꯤ ꯏꯃꯥꯍꯣꯏꯅ ꯍꯦꯛꯇ
ꯑꯗ ꯑꯩꯅ ꯅꯣꯏ ꯂꯨꯍꯣꯡꯅꯤꯡꯉ ꯅꯣꯏꯅ ꯂꯨꯍꯣꯡꯕ ꯂꯨꯍꯣꯡ ꯂꯨꯍꯣꯡꯅꯤꯡꯉꯥꯏ ꯄꯩꯁꯥ ꯂꯩꯔꯕ꯭ꯔꯥ ꯄꯩꯁꯥ ꯂꯩꯔꯕ꯭ꯔꯥ ꯅꯣꯏ ꯎꯩꯁꯥ ꯂꯩꯇꯦ ꯃꯊꯥ ꯁꯥꯗꯅ ꯃꯤꯒꯤ ꯄꯩꯁꯥ ꯇꯣꯜꯂꯦꯗꯅ ꯇꯧꯔꯤꯕ ꯅꯣꯏꯅ ꯂꯨꯍꯣꯡꯉꯣ ꯂꯨꯍꯣꯡꯉꯣ ꯍꯥꯏꯖꯤꯅ ꯂꯨꯍꯣꯡꯅꯤꯉꯥꯢ ꯄꯩꯁꯥ ꯂꯩꯔꯕ꯭ꯔꯥ ꯇꯧꯕ ꯑꯩ ꯅ꯫ ꯅꯪꯅ ꯑꯗꯨꯒꯤ ꯋꯥꯕꯤꯌꯨ ꯍꯥꯏꯕ ꯅꯠꯇꯦ ꯈꯣꯠꯇꯦ ꯅꯪꯅ ꯎꯁꯤꯟꯕꯤꯌꯣ ꯍꯥꯏꯕ ꯅꯠꯇꯦ ꯇꯧꯗꯅꯅꯦ
ꯍꯣꯏ ꯑꯗꯨꯁꯨ ꯆꯨꯝꯃꯦꯕ ꯑꯗꯨ ꯏꯆꯦ ꯑꯗꯨꯕꯨꯗꯤ ꯏꯆꯦꯗꯣ ꯀꯩꯅꯣ ꯇꯧꯕ ꯏꯆꯦ ꯍꯥꯏꯗꯤ ꯑꯐꯕ ꯂꯥꯛꯄꯗꯨꯗ ꯁꯨꯝ ꯂꯩꯍꯟꯅꯤꯡꯕꯒꯤ ꯁꯨꯝ ꯥ ꯏꯆꯦ
ꯑꯗꯨꯅꯦ ꯑꯁ ꯆꯍꯤ ꯀꯨꯟꯊ꯭ꯔꯥꯒ ꯁꯨꯖꯤꯜꯂꯛꯄꯁꯤꯅꯀꯣ ꯃꯣꯏꯗꯤ ꯂꯤꯔꯦ ꯁꯤꯗꯅꯦ ꯈꯜꯂꯤꯁꯦ꯫ ꯏ ꯃꯣꯏ ꯊꯥꯏꯅꯒꯤ ꯉꯟꯅ ꯄꯥꯟꯕꯗꯨꯒꯤ ꯋꯥꯈꯜꯗ ꯑꯗꯨꯅ ꯑꯩꯈꯣꯏꯗꯤ ꯑꯩꯒꯤ ꯋꯥꯈꯜꯁꯤꯗꯗꯤ ꯂꯩꯁꯥꯕꯤ ꯐꯥꯒꯠꯂꯛꯄꯗ ꯉꯥꯏꯖꯔꯤꯕꯅꯤ
ꯍꯣꯏ ꯑꯗꯨ ꯊꯣꯏꯁꯦ ꯐꯔꯝ ꯑꯅ ꯏꯆꯦꯖꯨ ꯏꯆꯦꯅ ꯍꯌꯦꯡꯋꯥꯏ ꯂꯩꯕꯗ ꯅꯨꯡꯉꯥꯏꯗꯣꯏ ꯆꯞ ꯆꯥꯕ ꯑꯣꯏꯗꯣꯏꯅꯦꯕ ꯍꯧꯖꯤꯛ ꯍꯌꯦꯡ ꯃꯛ ꯂꯨꯍꯣꯡꯗ꯭ꯔꯁꯨ ꯑꯗꯨꯝ ꯆꯍꯤ ꯑꯃꯅꯤ ꯈꯪꯅꯕ ꯌꯥꯏ ꯅꯠꯇ꯭ꯔ ꯏꯆꯦ
ꯎꯝ
ꯃꯇꯝ ꯈꯔ ꯂꯩꯔꯒ ꯐꯖꯅ ꯇꯧ ꯏꯆꯦꯅ ꯄꯥꯝꯖꯕ ꯑꯃꯀꯣ ꯄꯩꯁꯥ ꯊꯣꯛꯄ ꯌꯥꯕ ꯑꯃ ꯇꯧꯔꯒ ꯆꯠꯈꯤꯕꯅꯗꯤ ꯐꯩꯌꯦ
ꯎꯝ ꯎꯝ ꯎꯝ
ꯍꯌꯦꯡ ꯋꯥꯏ ꯍꯥꯏꯕ ꯋꯥꯅꯤ ꯅꯨꯄꯥ ꯐꯔꯦ ꯍꯥꯏꯔꯁꯨ ꯃꯍꯥꯛꯗꯩ ꯑꯗꯨꯝ ꯂꯧꯔꯒ ꯆꯥꯕꯗꯣ ꯇꯜꯂꯦ
ꯇꯜꯂꯦꯕ ꯑꯗꯨꯏ ꯈꯜꯂꯒꯅꯦꯕ ꯑꯩ ꯏꯅꯥꯎꯆꯥ ꯑꯩꯅꯥ ꯇꯁꯦꯡꯅ ꯈꯜꯂꯀꯥꯟꯗ ꯑꯩꯒꯤꯗꯤ ꯄꯩꯁꯥ ꯊꯣꯛꯄ ꯀꯩꯗꯧꯕꯝ ꯑꯃ ꯍꯥꯏ ꯇꯧꯔꯒ ꯆꯠꯂꯗꯤ ꯊꯦꯡꯅꯗꯩꯒꯤꯗꯤ ꯑ ꯃꯤꯗꯨꯁꯨ ꯑꯗꯨ ꯑꯩꯅ ꯊꯥꯏꯅꯉꯥꯏꯗꯒꯤ ꯈꯪꯅꯔꯛꯑꯒ ꯃꯒꯨꯟ ꯏꯒꯨꯟ ꯈꯪꯅꯔꯒ ꯑꯩ ꯂꯩꯕ ꯂꯩꯇꯥ ꯇꯥꯕ ꯑꯗꯨꯃꯥꯏ ꯈꯟꯕꯤꯔꯒ ꯆꯠꯄ ꯌꯥꯒꯗꯥꯕ ꯃꯤ ꯑꯣꯏꯔꯗꯤ ꯑꯃꯨꯛ ꯐꯥꯕ ꯑꯗꯨ ꯅꯠꯇꯅ ꯍꯥꯏꯗꯤ ꯂꯥꯃꯥꯈꯥꯡꯗ ꯃꯥꯒꯥ ꯊꯦꯡꯅꯔꯒ ꯈꯪꯗꯦ ꯑꯩ ꯀꯣꯛ ꯉꯥꯎꯏ ꯇꯧꯔꯤꯁꯦ
ꯑꯗꯥꯒꯤ ꯏꯆꯦ ꯍꯥꯌꯦꯡꯋꯥꯏ ꯁꯨꯝ ꯏꯃꯥ ꯏꯄꯥ ꯍꯥꯏꯁꯤꯁꯨ ꯅꯨꯄꯤ ꯑꯣꯏꯖꯇ꯭ꯔꯥꯁꯨ ꯑꯩꯈꯣꯏꯁꯦ ꯁꯦꯝꯃꯛꯏꯅꯦꯕ ꯑꯉꯥꯡ ꯑꯣꯏꯔꯤꯉꯩꯗꯒꯤ ꯅꯠꯇ꯭ꯔ ꯏꯆꯦ ꯀꯩꯅꯣꯝꯃ ꯇꯧꯕ ꯃꯇꯝꯗ ꯏꯁꯥ ꯃꯥꯇꯤꯛ ꯆꯥꯗ꯭ꯔꯥꯗꯤ ꯅꯨꯄꯥ ꯃꯥꯌꯨꯝ ꯄꯤꯔꯥ ꯄꯤꯔꯥ ꯇꯧꯕ ꯍꯥꯏꯖꯦ ꯀꯩꯁꯨ ꯌꯥꯈꯛꯑꯣꯏ
ꯃꯥꯅꯦ ꯃꯥꯅꯦ ꯑꯗꯒꯤꯗꯤ ꯊꯧꯗꯣꯛ ꯋꯥꯊꯣꯛ ꯃꯁꯤꯡ ꯍꯦꯟꯒꯠꯂꯠꯀꯅꯤ ꯃꯔꯨꯞ ꯃꯄꯥꯡꯒꯤ ꯎꯝ ꯑꯗꯨꯅꯤ ꯇꯧꯔꯤꯕꯁꯦ꯫
ꯑ ꯃꯊꯥ ꯌꯥꯝ ꯄꯥꯖ ꯇꯅꯤ
ꯗꯨꯅꯦ ꯑꯗꯨ ꯃꯌꯥꯝ ꯇꯧꯔꯅꯤ ꯍꯌꯦꯡꯋꯥꯏ ꯁꯨꯝ ꯅꯨꯉꯥꯏꯔꯛꯇꯕꯗꯨ ꯊꯦꯡꯅꯒꯅꯤꯕ꯫
ꯎꯝ
ꯅꯤ ꯏꯆꯦ ꯏꯆꯦ ꯑꯩꯖꯨ ꯈꯜꯂꯦ ꯑꯩꯁꯨ ꯍꯌꯦꯡꯋꯥꯏ ꯊꯕꯛ ꯇꯧꯗꯔ꯭ꯤ ꯕꯥꯎ ꯌꯨꯝ ꯄꯥꯜꯂꯁꯨ ꯊꯕꯛ ꯇꯧꯔ ꯄꯥꯟꯅꯤ꯫ ꯄꯟꯗꯔ꯭ꯁꯨ ꯊꯕꯛ ꯇꯧꯔꯒꯥ ꯂꯩꯔꯅꯤ
ꯑꯥ ꯍ ꯑꯗꯨ ꯐꯩ ꯍꯤ ꯇꯁꯦꯡꯅ ꯍꯥꯏꯔꯕꯗꯤ ꯑꯩꯁꯨ ꯑꯗꯨꯃꯥꯏ ꯑꯗꯨꯝ ꯂꯩꯅꯤꯡꯏ ꯑꯃꯨꯛꯁꯨ ꯀꯣ ꯑꯗꯨꯗꯨꯒ ꯑ ꯅꯍꯥꯟꯋꯥꯏ ꯃꯔꯛ ꯑꯃꯗꯤ ꯌꯥꯝ ꯆꯞ ꯌꯨꯡ ꯅ ꯈꯜꯂꯤ ꯑꯩ ꯄꯥꯂꯣꯏꯗ ꯄꯥꯂꯣꯏꯗꯅ ꯑꯗꯨꯕꯨ ꯁꯨ ꯎꯝ ꯍꯥꯏꯗꯤ ꯈꯣꯏ ꯏꯅꯦꯍꯣꯏ ꯏꯃꯥ ꯍꯣꯏꯅ ꯀꯣ ꯎꯝ ꯊꯟꯗ ꯄꯣꯛꯑꯒꯥ ꯑꯈꯣꯏꯗꯤ ꯁꯨꯝ ꯁ ꯁꯣꯟꯖꯤꯟ ꯂꯛ ꯀꯅꯤ ꯑꯍꯟ ꯑꯣꯏꯁꯤꯟ ꯂꯥꯛꯀꯅꯤ ꯌꯥꯔꯛꯑꯣꯏ ꯈꯣꯠꯂꯣꯏ ꯅꯕꯨꯡ ꯁꯤꯡꯅꯗꯨꯝ ꯍꯥꯏꯗꯤ ꯃꯤꯏꯁꯨ ꯃꯠ ꯇꯅꯤ ꯃꯆꯟ ꯃꯆꯦꯅꯤ ꯍꯥꯏꯕꯩ ꯋꯥꯅꯤ ꯑꯗꯨꯝ ꯃꯥꯏ ꯃꯥꯒꯤ ꯗꯨꯕꯗꯨ ꯅ ꯂꯨꯝꯃꯛꯄꯅꯤꯅ ꯅꯪ ꯀꯩꯁꯨ ꯅꯨꯡꯁꯤꯅ ꯂꯨꯅ ꯇꯧꯕꯤꯔꯛ ꯑꯣꯏ ꯑꯍꯟ ꯑꯣꯏꯁꯤꯂꯛꯑꯀꯥꯟꯗ ꯋꯥꯅꯤ ꯅꯪ ꯀꯞ ꯀꯞꯇꯅ ꯂꯦꯜꯍꯧꯅꯤꯡ ꯅꯆꯦ ꯑꯃꯅ ꯅꯥꯎ ꯑꯃ ꯂꯩꯗꯅ ꯀꯩꯅꯣ ꯇꯧꯅꯤꯁꯨ ꯅꯠꯇꯦ ꯃꯣꯏ ꯄꯉꯥꯟꯗ ꯉꯥꯡꯉꯤꯕ
ꯍꯣ ꯑꯗꯨꯖꯨ ꯁꯨ ꯆꯨꯝꯃꯤꯅꯦ ꯍꯥꯏꯗꯤ ꯍꯥꯏꯕꯩ ꯋꯥꯅꯤ ꯍꯌꯦꯡꯋꯥꯏ ꯏꯕꯨꯡꯉꯣꯏꯅ ꯃꯣꯏ ꯐꯠꯇꯦ ꯍꯥꯏꯕꯒꯤ ꯅꯠꯇꯅ ꯍꯝ ꯀꯦ ꯍꯥꯏꯅꯤ ꯃꯣꯏꯁꯨ ꯃꯥꯏ ꯃꯠ ꯆꯥ ꯌꯥꯎꯔꯛꯏ ꯃ ꯁꯦꯝꯃꯛꯀꯅꯤ ꯗꯩꯗꯤ ꯃꯣꯏꯁ ꯃꯣꯏ ꯏ ꯐꯦꯃꯤꯂꯤ ꯑꯃ ꯑꯣꯏꯔꯒ ꯂꯩꯔꯛ ꯄꯅꯤꯅ ꯑꯈꯣꯏ ꯈꯔ ꯋꯥꯠꯂꯛ ꯈꯤꯇꯪ ꯋꯥ ꯑꯃ ꯍꯥꯏꯅꯕꯗ ꯍꯦꯛ ꯅꯨꯡꯉꯥꯏꯅꯗ꯭ꯔꯒꯀꯣ ꯍꯦꯛꯇ ꯅꯨꯡꯉꯥꯏꯔꯣꯏꯗꯣꯏꯅꯦꯕ ꯃꯣꯏꯁꯨ ꯋꯍꯥꯏꯗꯤ ꯑꯗꯨꯅ ꯑꯗꯨꯁꯨ ꯄꯥꯟꯗꯕꯁꯨ ꯌꯥꯗꯕꯅꯤꯗꯣ ꯄꯥꯜꯂꯁꯨ ꯏꯆꯦ ꯑꯐꯕ ꯌꯦꯡꯉꯒ ꯑꯗꯨꯒꯨꯝꯕꯖꯨ ꯈꯜꯍꯧꯕꯅ ꯐꯩꯌꯦꯕ ꯏꯆꯦ ꯍꯥꯏꯗꯦ ꯍꯌꯦꯡꯋꯥꯏ ꯄꯨꯟꯁꯤꯒꯤ ꯂꯩꯗꯣꯏꯖꯤꯕꯨ ꯂꯩ
ꯕꯅꯤꯅꯀꯣ ꯎꯝ ꯈꯟꯗꯕ ꯌꯥꯗꯦ ꯅꯨꯄꯤ ꯍꯥꯏꯖꯤ ꯗꯤꯀꯣ ꯃꯨꯟꯅ ꯋꯥꯈꯜ ꯈꯜꯂꯒ ꯆꯠꯍꯧꯒꯗꯕꯅꯤ ꯍꯥꯏꯗꯤ ꯑꯉꯥꯡ ꯑꯣꯏꯔꯤꯉꯩ ꯊꯤꯉꯥꯎ ꯂꯩꯉꯥꯎ ꯆꯠꯍꯧꯔ ꯆꯠꯍꯧꯔꯦ ꯅꯠꯇꯕꯤꯗ ꯌꯧꯅꯚꯧ ꯂꯩꯔꯑꯒ ꯍꯥꯏꯔꯒ ꯃꯤꯅ
ꯃꯥꯟꯅꯤ ꯃꯥꯟꯅꯤ ꯍꯣꯏ ꯅꯨꯡꯉꯥꯏꯇꯦ ꯏꯆꯦ ꯑ ꯅꯨꯄꯤꯁꯦ ꯌꯥꯝ ꯂꯨꯏꯌꯦ ꯏꯆꯦ
ꯂꯨꯏ ꯂꯨꯏ ꯑꯗꯨꯒ ꯅꯨꯄꯤꯁꯦ ꯌꯥꯝꯅ ꯂꯨꯏꯗꯨꯅꯅꯦ ꯁꯤꯡꯗꯕ ꯌꯥ ꯗꯦ ꯀꯣꯛ ꯁꯥꯟꯅꯗꯕ ꯌꯥ ꯇꯦ ꯑꯅ ꯈꯪꯗꯦꯗ ꯇꯧꯔꯤ ꯑꯗꯒꯤꯗꯤ ꯑꯃꯨꯛ ꯃꯤꯉꯩꯅꯁꯨ ꯍꯥꯏꯔꯛꯄꯗ ꯈꯪꯕ꯭ꯔꯥ ꯑꯩ ꯃꯣꯏꯅ ꯍꯥꯏ ꯍꯥꯏꯔꯛꯏꯕ ꯃꯤꯖꯦ ꯃꯃꯥꯗꯣ ꯌꯥꯝ ꯂꯤꯛꯄꯅꯤ ꯈꯣꯠꯄꯅꯤ ꯁꯦꯟꯗꯣꯏ ꯆꯥꯕꯩ ꯍꯧꯅꯕ ꯌꯥꯝ ꯀꯨꯞꯄꯅꯤ ꯑꯗꯨꯗꯨ ꯃꯨꯛꯀ ꯍꯥꯏꯖꯤꯜꯂꯛꯄꯅ ꯍꯑꯦꯡ ꯂꯩꯃꯤꯟꯅꯕꯗ ꯅꯨꯡꯉꯥꯏꯔꯣꯏ ꯗꯨꯃꯥꯏꯅ ꯎꯝ ꯌꯥꯅ ꯌꯥ ꯅꯕ ꯑꯦꯖꯁ ꯗꯤ ꯑꯩꯅ ꯃꯥꯏ ꯄꯥꯛꯅ ꯅꯨꯉꯥꯏꯅ ꯂꯩꯔꯨ ꯗꯨꯕꯨꯖꯨꯖꯨ ꯑꯩꯅ ꯊꯕꯛ ꯇꯧꯕ ꯅꯠꯇꯕꯅꯤꯅ ꯑꯁ ꯈꯟꯗꯦ ꯗꯨꯃꯥꯏꯅ ꯋꯈꯜꯗꯣ ꯄꯨꯡꯈꯟ ꯗ ꯈꯟꯒꯟꯕꯅꯤ
ꯑꯗꯣ ꯏꯆꯦ ꯏꯆꯦꯗꯤ ꯍꯩꯗꯤ ꯐꯕꯅꯤꯅ ꯃꯤ ꯂꯣꯏꯅ ꯍꯌꯦꯡꯋꯥꯏ ꯐꯔꯛꯄꯖꯨ ꯌꯥꯏ ꯍꯦꯟꯅ ꯑꯍꯍ
ꯎꯝ ꯑꯗꯨ ꯑꯩꯅ ꯈ꯭ꯋꯥꯢꯗꯒꯤ ꯑꯃꯨ ꯍꯦꯟꯅ ꯏ ꯇꯥꯏꯁꯤꯅ ꯑꯩꯈꯣꯏ ꯕꯥꯁꯨ ꯌꯥꯎꯁꯜꯂꯛꯄꯩꯅꯦ
ꯍꯣꯏ ꯑꯗꯨꯕꯨꯗꯤ ꯑꯗꯣ ꯏꯆꯦ ꯃꯇꯥꯡ ꯃꯇꯝꯗꯤ ꯆꯥꯕꯒꯤꯅꯦ ꯃꯇꯥꯡ ꯃꯇꯝ ꯆꯥꯔꯕꯒꯤ ꯍꯥꯢꯗꯤ ꯑꯦ ꯑꯐꯕꯥꯗꯣ ꯊꯤꯃꯤꯟꯅꯕꯩ ꯈꯪꯗꯦꯗ ꯏꯆꯦꯒꯤ ꯄꯥꯎꯁꯦ ꯇꯥꯕꯗ
ꯀꯃꯥꯏ ꯀꯃꯥꯏ ꯇꯧꯔꯤꯅꯣ ꯑ ꯐꯖꯅ ꯈꯪꯅꯒ꯭ꯔꯦ ꯏꯆꯦꯒꯤ ꯍꯥꯏꯗꯤ ꯏꯆꯦꯒꯤꯖꯨ ꯃꯨꯟꯅ ꯈꯟꯕ ꯍꯥꯏꯗꯤ ꯃꯌꯥꯝꯅ ꯍꯥꯏꯖꯤꯜꯂꯛ ꯑꯁꯨꯀꯣ ꯏꯆꯦꯒꯤꯁꯨ ꯐꯖꯅ ꯈꯜꯂꯒ ꯇꯧꯅꯕ ꯊꯕꯛ ꯑꯃꯨꯛ
ꯍꯤꯡꯗꯕꯗꯤ ꯌꯥꯗꯦ ꯎꯝ
ꯑꯣ ꯏꯆꯦ ꯑꯩꯁꯨ ꯆꯥꯛ ꯀꯩꯀꯥ ꯊꯣꯡꯅꯉꯥꯏ ꯑꯝꯇ ꯇꯧꯔꯨꯒꯦꯀꯣ ꯏꯆꯦ
ꯍꯣꯏ ꯍꯣꯏ ꯐꯔꯦ ꯐꯔꯦ
ꯏꯆꯦꯒꯤ ꯑꯅꯧꯕ ꯄꯥꯎ ꯂꯩꯔꯁꯨ ꯑꯗꯨꯝ ꯍꯥꯏꯔꯛ ꯑꯣ ꯍꯣꯏ ꯍꯣꯏ ꯊꯝꯃꯒꯦ ꯏꯆꯦ ꯆꯥꯛ ꯀꯩ ꯆꯥꯛ ꯊꯣꯡꯅꯉꯥꯏ ꯇꯧꯔꯨꯒꯤꯒꯦ ꯊꯝꯃꯒꯦ